ꯀꯩꯗꯧꯔꯝꯃꯤꯅꯣ ꯌꯔꯄꯤꯁ ꯑꯝꯇ ꯍꯥꯞꯈꯤꯒꯦ ꯀꯣ ꯑꯃꯗ ꯀꯣꯛ
ꯇꯥꯔꯕꯣ ꯍꯂꯣ
ꯀꯩꯗꯧꯔꯝꯃꯤꯅꯣ
ꯇꯥꯔꯕꯣ ꯍꯜꯂꯣ
ꯆꯥꯛ ꯆꯥꯔꯕꯣ
ꯍꯜꯂꯣ ꯑꯣ ꯍꯜꯂꯣ ꯇꯥꯗ꯭ꯔꯦ ꯇꯥꯗ꯭ꯔꯦ ꯑꯝꯇ ꯇꯥꯕ꯭ꯔꯣ ꯇꯥꯕ꯭ꯔꯣ
ꯃꯈꯣꯜꯁꯦ ꯌꯥꯝ ꯇꯞꯄꯦ ꯀꯃꯥꯏ ꯇꯩꯅꯣ
ꯇꯥꯔꯦ ꯇꯥꯔꯦ ꯂꯩꯈꯠꯂꯣ ꯂꯩꯈꯠꯄꯝꯁꯦ ꯃꯥꯟꯅꯗꯕꯩ ꯃꯥꯅꯦ
ꯂꯩꯈꯠꯂꯤꯅꯦ
ꯇꯥꯔꯦ ꯇꯥꯔꯦ ꯀꯩ ꯖꯥꯡ ꯆꯥꯔꯒꯦ
ꯉꯁꯥꯏꯒꯤ ꯎꯇꯤ ꯊꯣꯡꯕꯅꯦ ꯍꯧꯖꯤꯛꯀꯤ ꯀꯥꯡꯁꯣꯏꯅꯦ ꯏꯔꯣꯝꯕ ꯑꯃꯒ ꯆꯥꯏ ꯅꯪꯒꯤꯗ ꯃꯈꯣꯟ ꯈꯤꯇꯪ ꯂꯩꯈꯠꯂꯣ
ꯈꯠꯂꯦ ꯑꯩ ꯐꯨꯜ ꯂꯩꯈꯠꯂꯦ
ꯁꯨꯡꯇ ꯇꯥꯗꯕꯒ ꯆꯞ ꯃꯥꯟꯅꯔꯦ
ꯑꯩ ꯉꯁꯥꯏ ꯇꯧ ꯇꯧꯔꯝꯃꯦ ꯑꯗꯨꯒ ꯂꯩꯩꯈꯠꯐꯝ ꯌꯥꯎꯔꯝꯃꯦ ꯑꯗꯨ ꯂꯩꯈꯠꯂꯦ
ꯅꯠꯇ꯭ꯔꯒꯅ ꯈꯤꯇꯪ ꯀꯟꯅ ꯉꯥꯡꯉꯛꯑꯣ ꯇꯥꯗ꯭ꯔꯦ
ꯑꯣꯀꯦ ꯑꯣꯀꯦ ꯉꯥꯡꯉꯛꯀꯦ ꯉꯥꯡꯉꯛꯀꯦ ꯍꯥꯎꯕ꯭ꯔꯣ ꯏꯗꯥ
ꯍꯤꯟꯖꯥꯡ ꯍꯥꯎꯕ꯭ꯔꯥ ꯍꯥꯏꯔꯣ
ꯅꯪꯅ ꯊꯣꯡꯉꯤꯔꯣ ꯇꯥꯏꯌꯦ
ꯌꯥꯝ ꯄꯤꯛꯅ ꯇꯥꯏꯌꯦ
ꯅꯪꯉꯣꯟꯗ ꯑꯣꯏꯗꯣꯏꯅꯦ ꯅꯪꯉꯣꯟꯗ ꯂꯩꯈꯠꯇꯕꯩꯅꯦ ꯅꯥꯀꯟ ꯑꯃꯗꯁꯨ ꯌꯥꯎꯕꯅꯦꯕ ꯂꯩꯈꯠꯄꯝ ꯑꯩꯁꯨ ꯑꯍꯥꯟꯕꯗꯅꯦ ꯇꯥꯗꯦ ꯇꯥꯗꯦ ꯇꯧꯔ ꯅꯀꯟ ꯑꯃꯁꯨ ꯌꯥꯎꯔꯝꯃꯦꯕ ꯑꯗꯨꯗꯒꯤ ꯇꯥꯔꯦ
ꯑꯩꯗꯤ ꯂꯩꯈꯠꯂꯦ ꯂꯣꯏꯅꯃꯛ
ꯅꯪꯅ ꯕ꯭ꯂꯨꯇꯨꯠ ꯁꯝꯃꯨꯕꯗꯒꯤ ꯑꯣꯏꯔꯅꯦ ꯑꯗꯨ ꯁꯝꯗ꯭ꯔꯤꯉꯩꯗꯤ ꯑꯗꯨꯝ ꯒꯤꯇꯔꯗꯤ
ꯌꯥꯔꯕꯣ
ꯌꯥꯝ ꯄꯤꯛꯅ ꯇꯥꯏꯌꯦ
ꯑꯩꯉꯣꯟꯗꯗꯤ ꯅꯠꯇꯦ ꯑꯩꯉꯣꯟꯗꯗꯤ ꯂꯣꯢ ꯂꯩꯈꯠꯂꯦ ꯅꯪꯒꯤꯗ ꯑꯣꯏꯗꯣꯢꯕ ꯍꯜꯂꯣ
ꯑꯥ ꯀꯩꯗꯧꯔꯝꯃꯤꯅꯣ
ꯀꯩꯁꯨꯝ ꯇꯧꯗꯦ ꯐꯝꯃꯤ ꯅꯪꯗꯤ
ꯎꯝ ꯁꯤꯃꯥ ꯌꯦꯡꯉꯝꯃꯤꯅꯦ
ꯎꯝ ꯎꯝ ꯅꯨꯡꯉꯥꯏꯕ꯭ꯔꯣ
ꯅꯨꯡꯉꯥꯏ ꯉꯁꯥꯏ ꯀꯥꯏ ꯀꯥꯏ ꯆꯠꯀꯦ
ꯀꯩꯁꯨ ꯆꯠꯇꯦꯗ ꯍꯣꯁꯄꯤꯇꯥꯜꯗ ꯆꯥꯛ ꯊꯤꯟꯕ ꯆꯠꯂꯤ ꯅꯨꯡꯗꯥꯡꯋꯥꯢꯔꯝꯗꯣ ꯑꯗꯨ ꯍꯦꯛ ꯊꯤꯟꯕꯒ ꯐꯠ ꯂꯥꯎ ꯍꯜꯂꯛꯑꯦ
ꯀꯣꯂꯦꯖ ꯆꯠꯂꯦ ꯑꯗꯨꯒ ꯑꯦꯛꯖꯤꯕꯤꯁꯟꯒꯤ ꯃꯣꯗꯦꯜ ꯁꯥꯔꯝꯃꯦ ꯌꯥꯝ ꯀꯨꯏ ꯆꯪꯉꯦꯗ ꯃꯣꯗꯦꯜ ꯁꯥꯥꯕꯒꯤꯁꯨ ꯃꯌꯥꯝ ꯄꯨꯟꯅ ꯁꯥꯃꯤꯟꯅꯕꯅꯦꯕ ꯑꯗꯨꯕꯧ ꯌꯥꯝ ꯀꯨꯏꯅ ꯆꯪꯉꯦ ꯀꯣꯂꯦꯖ ꯌꯧꯔꯒ ꯄꯤꯗꯤ ꯄꯤꯔꯝꯃꯦ ꯍꯪꯆꯤꯠ ꯑꯃꯨꯛ ꯁꯝꯃꯤꯠ ꯇꯧꯗꯣꯏꯅꯦꯕ ꯑꯈꯣꯏꯒꯤꯗꯣ ꯍꯪꯆꯤꯠ ꯑꯃꯨꯛ ꯑꯩꯈꯣꯏꯅ ꯉꯁꯤ ꯁꯥꯕꯗꯣ ꯄꯨꯊꯣꯛꯑꯅꯤ ꯑꯗꯨꯒ ꯑꯥ ꯑꯦꯛꯁꯄ꯭ꯂꯦꯟ ꯑꯃꯨꯛ ꯇꯧꯗꯣꯏꯅꯦꯕ
ꯗꯨ ꯀꯥꯏ ꯊꯝꯃꯒꯦ ꯂꯩꯔ ꯁꯥꯕꯗꯣ ꯑꯁꯤꯒꯤ
ꯑꯣꯐꯤꯁꯇ ꯊꯝꯃꯝꯃꯦ ꯑꯈꯣꯏꯅ ꯁꯥꯕꯗꯣ ꯑꯣꯐꯤꯁꯇ ꯊꯝꯃꯝꯃꯦ ꯍꯥ
ꯗꯦꯠ ꯀꯌꯥꯗ ꯂꯣꯏꯗꯣꯏꯅꯣ
ꯗꯦꯠ ꯑꯦꯛꯖꯤꯕꯤꯁꯟꯗꯤ ꯇ꯭ꯋꯦꯟꯇꯤ ꯅꯥꯏꯟꯗ ꯇꯧꯔꯅꯤꯗꯅ ꯉꯁꯤ ꯇ꯭ꯋꯦꯟꯇꯤ ꯁꯚꯦꯟ ꯉꯁꯤ ꯑꯦꯛꯖꯤꯕꯤꯁꯟꯒꯤ ꯄꯣꯠꯁꯤꯡꯗꯣ ꯁꯥꯔꯦ ꯉꯁꯤ ꯊꯅꯝꯃꯦ ꯑꯗꯨꯒ ꯇ꯭ꯋꯦꯟꯇꯤ ꯅꯥꯏꯟꯗ ꯄꯨꯊꯣꯛꯑꯅꯤ ꯇ꯭ꯋꯦꯟꯇꯤ ꯅꯥꯏꯟꯗ ꯑꯦꯛꯁꯄ꯭ꯂꯦꯟ ꯇꯧꯔꯅꯤ ꯑꯈꯣꯏꯅ ꯉꯁꯥꯏ ꯁꯥꯕ ꯃꯌꯥꯝꯗꯣ ꯑꯗꯨꯒ ꯑꯗꯨꯗꯒꯤ ꯑꯃꯨꯛ ꯃꯣꯏꯅ ꯐꯥꯏꯅꯦꯜ ꯇꯤꯆꯤꯡꯒꯤ ꯃꯇꯝꯗꯣ ꯑꯃꯨꯛ ꯂꯦꯞꯄꯛꯑꯅꯤ
ꯑꯦꯛꯁꯄ꯭ꯂꯦꯟꯗꯤ ꯀꯅꯥ ꯀꯅꯥ ꯇꯧꯗꯣꯢꯅꯣ ꯑꯦꯛꯁꯄ꯭ꯂꯦꯟꯗꯤ ꯀꯅꯥꯅ ꯇꯧꯗꯣꯢꯅꯣꯕ
ꯀꯩ ꯍꯥꯏꯅꯣ ꯇꯥꯗ꯭ꯔꯦ
ꯅꯪꯅ ꯑꯦꯛꯁꯄ꯭ꯂꯦꯟ ꯇꯧꯕꯩꯗꯣ ꯀꯅꯥ ꯀꯅꯥ ꯇꯧꯗꯣꯢꯅꯣ ꯍꯥꯏꯕ
ꯑꯦꯛꯁꯄ꯭ꯂꯦꯟꯗꯣ ꯑꯃ ꯍꯦꯛꯇ ꯇꯧꯔꯁꯨ ꯌꯥꯏꯗ ꯑꯩꯈꯣꯏ ꯒ꯭ꯔꯨꯞꯀꯤ ꯃꯤ ꯇꯔꯨꯛꯇꯣ ꯑꯩꯈꯣꯏ ꯒ꯭ꯔꯨꯞꯁꯦ ꯃꯤ ꯇꯔꯨꯛꯅꯦꯕ ꯑꯗꯨ ꯇꯔꯨꯛꯇꯨꯒꯤ ꯃꯅꯨꯡꯗꯒꯤ ꯑꯃꯅ ꯍꯦꯛꯇ ꯇꯧꯕ ꯌꯥꯏ
ꯑꯣ
ꯑꯩ ꯇꯧꯔꯣꯏ ꯇꯜꯂꯦ
ꯅꯪꯅ ꯑꯗꯨꯝ ꯇꯧꯗꯥꯏꯅꯦ ꯅꯣꯏ ꯒ꯭ꯔꯨꯞꯀꯤꯗꯤ
ꯎꯔꯣꯏ ꯇꯜꯂꯦ ꯑꯩ ꯇꯧꯗꯦ
ꯑꯣ ꯍꯩꯇꯗꯅ ꯀꯣ ꯇꯧꯗ꯭ꯔꯦ
ꯍꯣꯏ ꯃꯥ
ꯅꯪꯉꯣꯟ ꯇꯧ ꯍꯥꯏꯔꯛꯑꯗꯤ
ꯅꯪꯉꯣꯟꯗ ꯇꯧꯅ ꯏꯟꯖꯜꯂꯛꯑꯗꯤ
ꯏꯟꯖꯜꯂꯛꯑꯁꯨ ꯑꯩꯅ ꯀꯩꯁꯨ ꯇꯧꯔꯣꯏ ꯈꯦꯔꯣꯗꯥ ꯃꯥꯏ ꯇꯧꯖꯅꯤ ꯃꯥ ꯌꯥꯝ ꯇꯧꯖꯅꯤꯡꯕꯅꯤ
ꯅꯣꯏ ꯒ꯭ꯔꯨꯨꯞꯀꯤ ꯃꯤꯖꯦ ꯀꯅꯥ ꯀꯅꯥꯅꯣ
ꯑꯩꯈꯣꯏ ꯒ꯭ꯔꯨꯞꯀꯤ ꯃꯤꯁꯦ ꯈꯦꯔꯣꯗꯥꯅꯦ ꯔꯥꯖꯃꯅꯤꯅꯦ ꯑꯩꯅꯦ ꯔꯦꯁꯇꯤꯅꯥꯅꯦ ꯀꯦꯁꯄ꯭ꯔꯤꯌꯥꯅꯦ ꯑꯗꯨꯒ ꯕ꯭ꯔꯤꯁꯤꯂꯥ ꯍꯥꯏꯅ ꯑꯃꯒ ꯑꯈꯣꯏ ꯇꯔꯨꯛ ꯄ꯭ꯔꯤꯁꯤꯂꯥ ꯍꯥꯏꯁꯤꯅꯅꯦ ꯋꯥꯁꯦ ꯁꯨꯉꯥꯡ ꯉꯥꯡꯗꯕ ꯇꯨꯃꯤꯟꯅ ꯑꯗꯨꯝ ꯂꯩꯗꯣꯏꯅꯦ ꯗ꯭ꯔꯣꯌꯤꯡ ꯌꯦꯛꯄꯗꯤ ꯌꯥꯝ ꯍꯩꯌꯦꯕ ꯑꯩꯈꯣꯏꯒꯤ ꯗ꯭ꯔꯣꯌꯤꯡꯒꯩꯗꯣ ꯃꯥꯅ ꯂꯣꯏ ꯌꯦꯛꯑꯦ
ꯑꯍꯩꯕ ꯑꯃ ꯌꯥꯎꯔꯝꯃꯤꯗꯣ ꯐꯩꯅꯦ ꯋꯥ ꯉꯥꯡꯗ꯭ꯔꯁꯨ ꯀꯥꯟꯅꯕ ꯊꯕꯛ ꯑꯃꯗꯤ ꯇꯧꯔꯤꯗꯨꯗꯤ ꯄ꯭ꯔꯤꯁꯤꯂꯥ ꯍꯥꯏ ꯑ ꯅꯃꯥꯟꯅꯕꯤ ꯑꯃ ꯇ꯭ꯔꯤꯁꯤꯜꯂꯥ ꯀꯧꯕ ꯑꯃꯗꯨ ꯂꯩꯗꯥꯏꯅꯦ
ꯂꯩꯌꯦ ꯑꯗꯨꯅ ꯑꯇꯣꯞꯄꯅꯦ ꯁꯤꯁꯤꯅꯅꯦ ꯑꯇꯣꯞꯄ ꯑꯃ
ꯑꯣ ꯃꯥꯟꯅꯗꯕ ꯑꯣꯏꯔꯦ
ꯎꯝ ꯁꯤꯁꯤꯅ ꯑꯇꯣꯞꯄ ꯑꯃꯅꯦꯕ ꯃꯥꯁꯤꯅꯅꯦ ꯋꯥꯁꯦ ꯁꯨꯡꯉꯥꯡ ꯉꯥꯡꯉꯣꯏ ꯀꯥꯆꯤꯟ ꯑꯝꯗꯅꯦ ꯑꯗꯨꯝ ꯂꯩꯗꯣꯏꯅꯦ ꯑꯩꯗꯤ ꯃꯥ ꯗ꯭ꯔꯣꯌꯤꯡ ꯌꯦꯛꯄ ꯍꯩꯁꯦ ꯉꯁꯤ ꯈꯛꯇꯪ ꯈꯪꯉꯦꯕ ꯑꯈꯣꯏꯒꯤ ꯑꯇꯤꯌꯥꯒ ꯆꯤꯡꯒ ꯌꯦꯛꯄꯒꯤ ꯑꯃ ꯌꯥꯎꯋꯦꯕꯀꯣ ꯆꯥꯔꯠ ꯄꯦꯄꯔꯗ ꯌꯦꯛꯄ ꯀꯂꯔ ꯉꯥꯛꯇꯅꯤ ꯌꯦꯛꯄꯗꯣ ꯄꯣꯁꯇꯔ ꯀꯂꯔꯅ ꯑꯗꯨꯗꯣ ꯃꯥꯅ ꯌꯦꯛꯑꯦ ꯃꯥꯅ ꯑꯗꯨꯃ ꯌꯦꯛꯄꯗꯒꯤ ꯑꯩꯈꯣꯏꯅ ꯑꯇꯩ ꯑꯇꯩꯗꯨ ꯁꯦꯝꯃꯦ ꯑꯃꯨꯛ ꯆꯤꯡ ꯃꯆꯥ ꯃꯆꯥ ꯆꯣꯡꯒꯥꯡꯅ ꯃꯆꯥ ꯃꯆꯥ ꯀꯛꯑꯒ ꯁꯦꯝꯃꯦ ꯑꯗꯒꯤꯗꯤ ꯎ ꯃꯆꯥ ꯃꯆꯥ ꯎꯗꯨꯁꯨꯅꯦ ꯈꯪꯕ꯭ꯔꯥ ꯂꯩꯇꯗꯅꯅꯦ ꯀꯣꯂꯦꯖꯀꯤ ꯀꯦꯝꯄꯁ ꯗꯍꯧꯕ ꯂꯥꯏꯔꯤꯛ ꯍꯩꯕꯤ ꯃꯅꯥꯗꯣ ꯑꯗꯨꯗꯣ ꯈ꯭ꯔ ꯃꯁꯥ ꯈ꯭ꯔ ꯊꯦꯛꯎꯔꯦ ꯑꯗꯨꯗꯨꯅꯅꯦ ꯎ ꯁꯥꯔꯤꯕ
ꯖꯨꯂꯣꯖꯤꯀꯦꯜ ꯒꯥꯔꯗꯦꯟꯒꯤ ꯑ ꯎꯒ ꯄꯔꯦꯡ ꯄꯔꯦꯡ ꯍꯧꯕꯗꯣ ꯃꯅꯨꯡꯗꯒ ꯑꯗꯨꯗ ꯁꯥꯔꯦ ꯑꯗꯒꯤꯗꯤ ꯑꯗꯨꯒꯤ ꯆꯣꯡꯒꯥꯡ ꯄꯥꯛꯄꯗꯨꯗ ꯂꯝꯕꯤ ꯑꯗꯒꯤ ꯀꯩ ꯀꯩ ꯌꯦꯛꯄꯗꯨꯅ ꯑꯩꯅ ꯌꯦꯛꯑꯦ ꯑꯗꯒꯤ ꯔꯥꯁꯃꯅꯤꯅ ꯇꯨꯔꯦꯟꯒꯤ ꯆꯣꯡꯒꯥꯡ ꯀꯛꯄꯗꯣ ꯃꯥꯅ ꯀꯛꯑꯦ ꯑꯗꯨꯒ ꯈꯦꯔꯣꯗꯥꯅ ꯑ ꯒ꯭ꯂꯨꯒꯟꯗꯣ ꯑꯟ ꯑꯗꯨꯗꯣ ꯃꯩꯗ ꯀꯩꯅꯣ ꯇꯧꯔꯒ ꯑꯗꯨꯗꯨꯅ ꯃꯥꯅ ꯇꯧꯔꯦ ꯑꯗꯨꯒ ꯔꯪ ꯁꯪꯕꯗꯨꯅ ꯑꯩꯅ ꯇꯧꯔꯦ ꯕꯖꯥꯔ ꯍꯜꯂꯛꯄꯗ ꯈꯨꯠ ꯁꯥꯒꯁꯦ ꯔꯪ ꯀꯂꯔꯒꯤ ꯀꯂꯔ ꯉꯥꯛꯇ ꯑꯗꯨꯒ ꯂꯣꯏꯕꯗ ꯊꯦꯡꯉꯦ ꯑꯩꯈꯣꯏꯗꯣ ꯑꯗꯨꯒ ꯇꯤꯐꯤꯟ ꯃꯣꯏꯅ ꯃꯔꯛꯇ ꯕ꯭ꯔꯦꯛꯁꯨ ꯊꯥꯕꯤꯗꯦ ꯇꯤꯐꯤꯟꯁꯨ ꯆꯥꯗ꯭ꯔꯦ ꯑꯗꯨꯅ ꯑꯗꯨꯒ ꯂꯣꯏꯕ ꯀꯥꯟꯗ ꯄꯨꯡ ꯑꯍꯨꯝ ꯃꯈꯥꯏ ꯇꯥꯔꯦ ꯄꯨꯡ ꯑꯍꯨꯝ ꯃꯈꯥꯏ ꯗꯨꯗ ꯑꯃꯨꯛ ꯑ ꯃꯣꯏꯅ ꯀꯩꯅꯣ ꯇꯧꯁꯦ ꯅꯣꯏꯅ ꯁꯥꯔꯤꯕ ꯄꯣꯠꯁꯤꯡꯁꯦ ꯚꯤꯗꯤꯑꯣ ꯅꯝꯗꯣꯏꯅꯦꯅ ꯀꯦꯃꯦꯔꯥ ꯑꯆꯧꯕ ꯑꯃ ꯄꯨꯔ ꯂꯥꯛꯑꯦ ꯅꯨꯄꯥ ꯑꯃꯅ ꯑꯗꯨꯒ ꯑ ꯃꯦꯗꯥꯝꯅ ꯂꯥꯛꯑꯒ ꯃꯤ ꯑꯃꯃꯝ ꯑꯃꯃꯝꯗ ꯀꯦꯃꯦꯔꯥꯒꯗꯣ ꯅꯝ ꯅꯝꯃ ꯅꯝꯃꯒꯒ ꯍꯪꯉꯦ ꯃꯃꯤꯡ ꯁꯦꯜꯐ ꯏꯟꯇ꯭ꯔꯗꯛꯁꯟꯒ ꯇꯧꯍꯜꯂꯦ ꯑꯗꯒꯤ ꯑ ꯅꯣꯏꯅ ꯁꯥꯔꯤꯁꯦ ꯀꯩꯅꯣ ꯈꯣꯠꯅꯣ ꯀꯥꯏꯅꯒ ꯈꯔ ꯍꯥꯏꯍꯜꯂꯦ ꯑꯗꯨꯃꯥꯏꯅꯅꯦ ꯒ꯭ꯔꯨꯞ ꯈꯨꯗꯤꯡꯒꯤ ꯇꯧꯔꯤꯉꯩꯗꯅꯦ ꯄꯨꯡꯁꯦ ꯑꯥ ꯇꯥꯒ꯭ꯔꯦ ꯑꯗꯨꯒ ꯇꯤꯐꯤꯟ ꯆꯥꯔꯒ ꯍꯜꯂꯛꯑꯦ
ꯐꯩ ꯐꯩ ꯋꯥꯔꯝꯃꯅꯤ ꯌꯥꯝ
ꯎꯝ ꯋꯥꯏ
ꯍꯜꯂꯣ
ꯍꯥꯎ
ꯊꯝꯃꯒꯦ
ꯍꯣꯏ ꯍꯣꯏ
ꯑꯝ ꯀꯣꯟꯅ ꯑꯃꯨꯛ ꯁꯥꯟꯅꯔꯁꯦ
ꯎꯝ
ꯎꯝ ꯊꯝꯃꯦꯀꯣ
ꯎꯝ